ꯍꯜꯂꯣ ꯌꯦꯁ
ꯕꯣꯜ ꯌꯦꯡꯗ꯭ꯔꯥꯕꯣ ꯍꯧꯖꯤꯛ
ꯕꯣꯜ ꯌꯦꯡꯗꯦꯗ ꯅꯪ ꯌꯦꯡꯒꯦꯔꯣ
ꯑꯁ ꯌꯦꯡꯅꯤꯡꯗꯦꯍꯦ ꯑꯩꯗꯤ ꯌꯦꯡꯅꯤꯡꯕ ꯇꯤꯝ ꯁꯅꯥꯗ ꯁꯅꯥ ꯁꯅꯥꯗꯦ ꯑꯗꯨꯒ ꯑꯩ ꯌꯦꯡꯅꯤꯡꯗꯦ
ꯑꯥ ꯅꯪꯗꯤ ꯀꯔꯝꯕ ꯀꯩꯅꯣꯗ ꯁꯞꯄꯣꯔꯠ ꯇꯧꯔꯕ
ꯑꯔꯖꯦꯟꯇꯤꯅꯥꯅꯦ ꯉꯥꯁꯤ
ꯑꯥ
ꯅꯪꯗꯤ
ꯑꯥꯔꯖꯦꯟ ꯑꯥꯔꯖꯦꯟꯇꯤꯅꯥꯁꯦ ꯍꯪꯆꯤꯛ ꯅꯠꯇ꯭ꯔꯣ ꯂꯩꯕꯗꯣ
ꯍꯧꯖꯤꯛ ꯅꯠꯇꯦ ꯗꯦꯠ ꯐꯣꯔꯗ ꯗꯦꯠ ꯊ꯭ꯔꯤꯗ ꯂꯩꯌꯦ
ꯑ ꯗ‌ꯦꯠ ꯗ‌ꯦ ꯑꯞꯇꯔ ꯇꯨꯝꯃꫭꯔꫭꯀꫭ
ꯎꯝ ꯗꯦꯠ ꯐꯣꯔꯝ ꯅꯩꯅꯤ ꯑꯩꯅ ꯌꯦꯡꯅꯤꯡꯅꯤꯡꯕꯁꯦ ꯄꯣꯔꯇꯤꯀꯜꯒ ꯑꯔꯖꯦꯟꯇꯤꯅꯥ ꯄꯔꯁꯦꯁ ꯁꯥꯅꯥꯕꯗꯣ ꯑꯩ ꯌꯦꯡꯅꯤꯡꯉꯦ ꯑꯗꯨ ꯂꯩꯔꯗꯤ ꯐꯥꯒꯗꯧꯕ
ꯑꯥ ꯅꯪꯒꯤ ꯀꫭꯟꯁꯦ ꯇꯠꯈ꯭ꯔꯦꯅ‌ꯦ ꯇꯥꯕ‌꯭ꯔꫭ ꯇꯥꯕ‌꯭ꯔꫭ